ꯍꯜꯂꯣ ꯍꯜꯂꯣ
ꯑꯩ ꯈꯪꯕ꯭ꯔꯣ ꯀꯩꯗꯧꯔꯤꯒꯦ
ꯑꯣ ꯐꯝ ꯃꯤꯗ
ꯑꯩꯕꯨ ꯈꯪꯕꯔꯣ
ꯈꯪꯗꯦꯗꯥ
ꯍꯪ ꯗꯦꯕ
ꯈꯪꯉꯦ ꯈꯪꯉꯦ ꯈꯪꯉꯦ ꯈꯪꯉꯦ
ꯑꯩꯗꯤ ꯈꯪꯉꯤꯅ ꯅꯪꯕꯨ ꯐꯖꯟꯅ
ꯏꯁ ꯀꯃꯥꯏꯅ ꯈꯪꯉꯤꯕ
ꯅꯪꯕꯨ ꯈꯪꯗ꯭ꯔꯗꯤ ꯂꯣꯏꯔꯦ ꯅꯪꯕꯨ ꯈꯪꯗꯕ ꯃꯤꯁꯤ ꯃꯤꯗꯤ ꯂꯩꯇꯩ ꯃꯟꯗꯦꯅꯦ
ꯍꯥ ꯍꯥ ꯅꯪ ꯑꯩ ꯑꯩꯕꯨ ꯀꯃꯥꯏꯅ ꯈꯪꯉꯤꯅꯣꯕ
ꯅꯪꯕꯨꯗꯤ ꯍꯪꯕ ꯌꯥꯝ ꯂꯥꯏꯗ
ꯑꯦ ꯀꯃꯥꯏꯅ
ꯑꯩ ꯁꯨꯝ ꯋꯥꯛ ꯋꯥꯛꯀꯤꯡ ꯆꯠꯂꯤꯗ
ꯋꯦꯗꯔꯁꯦ ꯀꯃꯥꯏꯅ ꯇꯧꯔꯤꯒꯦ ꯍꯧꯖꯤꯛ ꯋꯥꯛꯀꯤꯡ ꯊꯣꯛꯕꯗꯣ ꯀꯔꯤ ꯍꯧꯖꯤꯛ ꯋꯥꯛꯀꯤꯡ ꯊꯣꯛꯄ ꯌꯥꯕ꯭ꯔꯣꯅꯦ
ꯑꯣ ꯋꯦꯗꯔꯁꯦ ꯅꯣꯡꯁꯥꯁꯨ ꯌꯥꯝꯅꯁꯨ ꯁꯥꯗꯦ ꯅꯣꯡꯁꯨ ꯇꯥꯗꯦ ꯎꯝ ꯎꯝ ꯆꯞ ꯆꯦꯏꯌꯦꯕ
ꯀꯅꯥꯒ ꯋꯥꯛꯀꯤꯡ ꯊꯣꯛꯏꯅꯣ
ꯑꯩ ꯅꯨꯄꯤꯒ ꯊꯣꯛꯏꯅꯤꯅꯦ
ꯑꯁ ꯌꯥꯏꯅꯥ ꯅꯪꯁꯦ
ꯑꯣꯏ
ꯅꯪꯒꯤ ꯅꯨꯄꯤꯔꯣ
ꯅꯠꯇꯦꯗ ꯏꯃꯥꯟꯅꯕꯒꯤ ꯅꯨꯄꯤꯅꯦ
ꯅꯪꯅ ꯃꯣꯏ ꯑꯅꯤꯅ ꯋꯥꯔꯤ ꯁꯥꯕ ꯅꯪꯅ ꯉꯥꯏꯕ
ꯅꯠꯇꯌꯦ ꯏꯃꯥꯟꯅꯕ ꯅꯨꯄꯤꯗꯣ ꯑꯩꯅ ꯆꯦꯟꯕ
ꯁꯤꯌ ꯌꯥꯔꯦ ꯌꯥꯔꯦ ꯅꯪ ꯋꯔꯤꯗꯤ
ꯅꯪꯗꯤ ꯀꯩꯗꯧꯔꯤꯅꯣ
ꯑꯩꯗꯤ ꯍꯧꯖꯤꯛ ꯃꯥꯗꯤ ꯍꯤꯄꯨꯒꯦ ꯑꯩ ꯑꯩꯉꯣꯟꯗꯗꯤ ꯍꯥꯏꯁꯤ ꯁꯤ ꯑꯩꯅ ꯂꯩꯕ ꯃꯐꯝꯗꯗꯤ ꯅꯣꯡ ꯇꯥꯔꯒ ꯂꯩꯌꯦ ꯍꯧꯖꯤꯛ
ꯑꯣ
ꯑꯗꯨꯒꯤ ꯃꯄꯜꯁꯨ ꯊꯣꯛꯄ ꯌꯥꯗꯦ ꯑꯩ ꯌꯨꯝꯗ ꯑꯗꯨꯝ ꯂꯩꯑꯦ ꯍꯧꯖꯤꯛꯇꯤ
ꯑꯁ ꯅꯨꯡꯉꯥꯏꯔꯝꯃꯔꯣꯏꯅꯦ ꯑꯗꯨꯗꯤ
ꯑꯁ ꯅꯨꯡꯉꯥꯏꯗ ꯋꯦꯗꯔꯁꯦ ꯅꯨꯡꯉꯥꯏꯕ ꯅꯣꯡ ꯇꯗꯣꯢ ꯋꯠꯂꯤꯕ ꯅꯨꯡꯉꯥꯏꯕ ꯅꯣꯡ ꯇꯥꯗ꯭ꯔꯗꯤ ꯁꯥꯕꯗꯣ
ꯍꯥ
ꯀꯝꯐꯣꯔꯇꯦꯕꯜ ꯑꯣꯏꯗꯕꯗꯣ
ꯑꯥ ꯑꯗꯨꯅꯦ
ꯍꯧꯖꯤꯛꯇꯤ ꯅꯨꯡꯉꯥꯏꯌꯦ
ꯑꯩꯈꯣꯏꯔꯣꯝꯗꯁꯨ ꯉꯁꯥꯏꯗꯤ ꯇꯥꯔꯝꯕꯅꯦ ꯍꯧꯖꯤꯛꯇꯤ ꯂꯦꯞꯈ꯭ꯔꯦꯗ ꯆꯥꯛ ꯆꯥꯕꯤꯔꯕꫭ ꯑꯌꯨꯛꯀꯤ
ꯑꯥ
ꯑꯌꯨꯛꯀꯤ ꯆꯥꯛ ꯆꯥꯔꯕꯣ
ꯑꯁ ꯑꯌꯨꯛꯀꯤꯗꯤ ꯆꯥꯔꯦ ꯉꯁꯥꯏꯅ ꯆꯥꯔꯦ ꯍꯧꯖꯤꯛ ꯑꯃꯨꯛ ꯑꯥꯐꯇꯔꯅꯨꯟꯒꯤ ꯆꯥꯒ ꯗꯧꯔꯦ
ꯑꯁ ꯌꯥꯏꯌꯦ ꯅꯪꯗꯤ
ꯌꯥꯕꯅꯤꯅꯦ ꯌꯥ
ꯀꯩ ꯃꯊꯦꯜ ꯆꯥꯒꯦ
ꯑꯁ ꯃꯊꯦꯜꯗꯤ ꯃꯆꯠ ꯃꯆꯠꯅꯤꯅ ꯌꯥꯝꯃꯦꯅꯦ
ꯅꯪꯅ ꯊꯣꯡꯕ꯭ꯔꯣ
ꯑꯩꯅ ꯊꯣꯡꯕꯁꯨ ꯈꯔ ꯌꯥꯎꯋꯦ ꯑꯩꯅ ꯊꯣꯡꯗꯕꯅ ꯌꯥꯝꯗꯤ ꯌꯥꯝꯃꯦ
ꯅꯪꯅ ꯊꯣꯡꯕ ꯃꯇꯥꯡꯗꯣ ꯍꯥꯎꯔꯝꯗꯧ ꯃꯥꯜꯂꯦꯍꯦ
ꯑꯩꯅ ꯊꯣꯡꯕꯗꯤ ꯑꯩꯗꯤ ꯑꯦ ꯑꯩꯗꯤ ꯑꯩꯅ ꯊꯣꯡꯕꯗꯤ ꯕꯣꯏꯜ ꯈꯛꯇꯅꯤꯗ ꯉꯁꯤꯗꯤ
ꯑꯣ
ꯕꯣꯏꯜ ꯇꯧꯕꯗ ꯌꯥꯎꯕ
ꯑꯣ ꯃꯣꯏ ꯉꯝꯅꯤꯀꫭ ꯅꯪ ꯍꯥꯎꯇꯦꯗ ꯁꯟꯁ ꯆꯥꯏꯅ
ꯁꯟꯁꯥꯕꯨ ꯍꯥꯎꯗꯦ ꯍꯥꯏꯌꯦꯅꯦ ꯅꯪ ꯀꯔꯤꯎꯕꯨꯍꯥ ꯍꯥꯎꯋꯤ ꯍꯥꯎꯋꯦ ꯍꯥꯏꯒꯗꯕꯅꯣ ꯅ ꯑꯗꯨꯗꯤ
ꯑꯩ ꯆꯥꯅꯤꯡꯉꯤꯖꯦ ꯑꯃ ꯂꯝꯑꯣꯛꯀꯨꯝꯕꯗꯣ
ꯑꯩꯁ ꯑꯗꯨꯒꯨꯝꯕꯗꯤ ꯐꯪꯉꯣꯏꯗ ꯄꯨꯟꯁꯤꯗ ꯅꯪ
ꯆꯥꯏ ꯆꯥ ꯆꯥꯗꯤ ꯆꯥꯔꯛꯑꯦꯕ ꯑꯗꫭ ꯑꯣ ꯐꯩꯗ
ꯐꯩꯌꯦꯕ
ꯑꯥ ꯑꯁ ꯑꯗꯨꯒꯨꯝꯕ ꯂꯥꯛꯑꯖꯨ ꯑꯗꯨꯝ ꯆꯠꯂꯤꯗ ꯍꯟꯇꯤꯟ ꯇꯧꯕꯗꯤ
ꯍꯟꯇꯤꯡ ꯇꯧꯕ ꯈꯔ ꯈꯔ ꯍꯩꯔꯗꯤ ꯆꯥꯕꯗꯤ ꯐꯪꯕꯁꯨ ꯌꯥꯏ
ꯑꫭ ꯆꯥꯕꯗꯤ ꯐꯪꯉꯦ ꯑꯗꫭ ꯀꯨꯏꯔꯕ ꯑꯃꯨꯛ ꯆꯥꯗꯕꯗꫭ ꯁꯟꯁꯥꯗꯤ ꯆꯥꯃꯟꯗꯅ ꯑꯁ ꯈꯤꯔꯦ ꯍꯥꯎ ꯃꯍꯥꯎ ꯈꯪꯗꯔꯦꯗ ꯆꯃꯟꯕꯩ
ꯃꯃꯟꯗꯨꯗꯤ ꯆꯃꯟꯗꯔꯗꯤ ꯍꯧꯗꯕꯅꯤ ꯅꯠꯇ꯭ꯔꯣ
ꯑꯥꯎ ꯃꯥꯥ
ꯌꯦꯟ ꯌꯦꯟ ꯑꯣꯏꯔꯣ ꯑꯣꯛ ꯑꯣꯏꯔꯣ ꯉꯥꯅꯨ ꯑꯣꯏꯔꯣ ꯈꯥꯃꯦꯟ ꯀꯔꯤ ꯀꯔꯥ ꯑꯣꯏꯔꯣ ꯆꯃꯟꯗꯔꯗꯤ ꯀꯣ
ꯑꯥ
ꯁꯦꯠ ꯑꯞ ꯑꯣꯏꯔꯅꯤ ꯅꯠꯇ꯭ꯔꯣ
ꯑꯗꯣ
ꯅꯪꯗꯤ ꯀꯥꯏꯗ ꯂꯩꯒꯦ ꯌꯨꯝ ꯌꯨꯝꯗ ꯌꯨꯝ ꯑꯣꯏꯅ ꯂꯩꯕ꯭ꯔꯣ ꯀꯃꯥꯏ ꯂꯩꯒꯦ
ꯌꯨꯝꯗ ꯂꯩꯇꯦꯗ ꯏꯃꯥꯟꯅꯕꯁꯤꯡꯒ ꯀꯩ ꯍꯥꯏꯁꯤꯒ ꯄꯨꯜꯂꯒꯀꯣ ꯂꯩꯔꯦ ꯑꯗꯨꯝ ꯃꯐꯝ ꯃ ꯔꯦꯟꯃꯛꯇꯤ ꯅꯠꯇꯦ ꯑꯗꯨꯝ
ꯑꯪꯀꯜ ꯈꯣꯏ ꯌꯨꯝꯒꯨꯝꯕꯗꯀꯣ
ꯎꯝ
ꯁꯨꯝ ꯀꯣꯏꯔꯛꯄ ꯑꯈꯣꯏ
ꯀꯩꯗꯧꯔꯤꯅꯣꯅꯦ ꯌꯨꯝꯗꯁꯨ ꯂꯩꯇꯦ ꯍꯥꯏꯌꯦ ꯅꯣꯏ ꯐ꯭ꯔꯦꯟ ꯈꯣꯏ ꯌꯨꯝꯗ ꯂꯩꯑꯦ ꯍꯥꯏꯌꯦ ꯀꯔꯤ ꯊꯕꯛ ꯇꯧꯖꯥꯠꯅꯣꯅꯦꯅꯣꯁꯦ
ꯈꯣꯏꯁꯦ ꯁꯨꯝ ꯀꯩ ꯍꯥꯏꯁꯤꯔ ꯁꯨꯝ ꯀꯣꯏꯕ ꯆꯠꯄ ꯂꯝꯒꯨꯝꯕꯀꯣ
ꯑꯥ
ꯔꯥꯏꯗꯤꯡ ꯔꯥꯏꯗꯤꯡ ꯆꯠꯄ ꯑꯗꯨꯒꯤ
ꯅꯣꯡ ꯇꯥꯍꯧ ꯍꯧꯔꯦꯅꯦ ꯑꯩꯒꯤ ꯕꯦꯛꯒ꯭ꯔꯥꯎꯟ ꯀꯔꯝꯃꯥꯏꯟ ꯇꯧꯒꯦ
ꯌꯥꯝ ꯀꯩꯁꯨꯞꯇ ꯇꯧꯗꯦꯗ
ꯑꯗꯨꯝ ꯋꯥꯔꯤ ꯁꯥꯕ ꯌꯥꯕ꯭ꯔꯣ
ꯑꯧ ꯌꯥꯏꯗ ꯈꯔ ꯀꯟꯅꯗꯤ ꯉꯥꯡꯉꯣꯍꯦ ꯅꯪ
ꯏꯁ ꯅꯣꯡ ꯆꯨꯕꯗꯤ ꯗꯨꯝ ꯆꯨꯔꯒ ꯂꯩꯌꯦꯅꯦ ꯁꯤꯗꯗꯤ
ꯑꯣ
ꯑꯗꯨꯗꯗꯤ ꯅꯣꯡ ꯆꯨꯗ꯭ꯔꯣ ꯅꯣꯏꯔꯨꯝꯗꯗꯤ
ꯉꯁꯥꯏ ꯑꯌꯨꯛꯇꯤ ꯆꯨꯔꯝꯕꯅꯤ ꯍꯧꯖꯤꯛꯇꯤ ꯆꯨꯗ꯭ꯔꯦ
ꯑꯣ
ꯁꯥꯏꯌꯦ ꯑꯩꯈꯣꯏꯔꯣꯝꯗꯁꯨ ꯑꯁ ꯂꯩ ꯉꯝꯗꯦꯗ ꯁꯥꯃꯟꯗ
ꯍꯣꯏ ꯁꯥ ꯁꯥ ꯁꯥꯕꯗꯤ ꯁꯥꯗꯦ ꯅꯣꯡꯗꯣ ꯋꯥꯗꯤ ꯋꯥꯅꯤꯀꯣ
ꯎꯝ ꯀꯥꯏꯅꯗꯒꯤ ꯆꯥꯛꯐꯥꯎ ꯐꯖꯅ ꯆꯥ ꯌꯥꯗ꯭ꯔꯦ ꯁꯥꯃꯟꯗꯅ ꯍꯨꯃꯥꯡꯅ ꯖꯣꯔ ꯖꯣꯔ ꯇꯥꯔꯦ
ꯕ꯭ꯔꯣꯗꯤ ꯐꯨꯠꯕꯣꯜ ꯀꯃꯥꯏ ꯌꯦꯡꯕ꯭ꯔꯣ ꯍꯧꯖꯤꯛ ꯁꯥꯟꯅꯔꯒ ꯂꯩꯕ ꯐꯤꯐꯥ ꯋꯥ꯭ꯔꯜ ꯀꯞ ꯍꯥꯏꯁꯤꯔꯥ ꯇꯣꯏꯟꯇꯤ ꯇꯣꯏꯟꯇꯤ ꯁꯤꯛꯁꯒꯤ
ꯑꯥꯎ ꯌꯦꯡꯉꯦ ꯕꯣꯜꯗꯤ
ꯀꯃꯥꯏ ꯌꯦꯡꯔꯤꯒꯦ ꯅꯨꯡꯉꯥꯏꯔꯤꯕ꯭ꯔꯣ
ꯑꯧ ꯅꯨꯡ ꯅꯨꯡꯉꯥꯏꯔꯤ ꯌꯦꯡꯕꯗꯤ ꯎꯝ
ꯀꯅꯥꯕꯨ ꯁꯞꯄꯣꯔꯠ ꯇꯧꯒꯦ ꯅꯪꯗꯤ
ꯑꯩꯈꯣꯏꯗꯤ ꯕ꯭ꯔꯥꯖꯤꯜ ꯕ꯭ꯔꯥꯖꯤꯜ
ꯕ꯭ꯔꯥꯖꯤꯜ ꯍꯥꯏꯕ꯭ꯔꯣ
ꯑꯣ
ꯅꯪ ꯕ꯭ꯔꯥꯖꯤꯜꯕꯨ ꯁꯞ ꯁꯞꯄꯣꯔꯠ ꯇꯧꯕ꯭ꯔꯅꯦ
ꯑꯧ
ꯑꯁ ꯑꯗꯨꯗꯤ ꯌꯥꯔꯣꯏꯍꯦ
ꯀꯩꯒꯤꯅꯣ ꯅꯪ ꯅꯪꯗꯤ ꯀꯩ ꯀꯅꯥ ꯁꯞꯄꯣꯔꯠ ꯇꯧꯒꯦ
ꯑꯩꯗꯤ ꯐ꯭ꯔꯥꯟꯁ ꯈꯣꯏꯕꯨ ꯁꯞꯄꯣꯔꯠ ꯇꯧꯕꯅꯦ
ꯌꯦꯡꯅ ꯇꯥꯔꯦꯅꯦ ꯀꯅꯥꯅ ꯉꯝ ꯕ꯭ꯔ ꯍꯥꯏꯕꯗꯣ
ꯕ꯭ꯔꯥꯖꯤꯜ ꯑꯩꯈꯣꯏꯗꯣ ꯁꯤꯈ꯭ꯔꯕ ꯌꯥꯕꯅꯤꯅꯦꯝ ꯖꯞ ꯄꯟ ꯖꯄꯥꯟ ꯈꯣꯏꯒꯤ ꯈꯨꯗ
ꯑꯣ ꯑꯁ ꯈꯤꯇꯪ ꯉꯥꯏꯌꯦ
ꯖꯄꯥꯟ ꯈꯣꯏꯅ ꯉꯝꯃꯔꯗꯤ ꯍꯥꯏꯔꯒ ꯂꯩꯕꯅꯤꯅ ꯑꯩꯅ ꯑꯗꯨꯅ ꯅꯪꯅ ꯕꯔꯖꯤꯜ ꯈꫭꯏꯕꯨ ꯁꯥꯞ
ꯎꯝ ꯑꯩꯅ ꯁꯞꯄꯣꯔꯠ ꯇꯧꯕꯩꯔꯥ ꯈꯪꯗꯦ ꯑꯗꯨꯝ ꯉꯝꯃꯦꯕꫭ ꯗꯥꯎ ꯐꯩꯌꯦ
ꯃꯣꯏ ꯑꯅꯤꯒꯤ ꯃꯦꯁꯇꯤ ꯌꯦꯡꯔꯝꯅꯤꯅꯦ
ꯑꯥꯎ ꯌꯦꯡꯉꯦ
ꯅꯨꯡꯉꯥꯏꯕꯗꯤ ꯅꯨꯡꯉꯥꯏꯅꯦꯀꯣ ꯌꯦꯡꯕ
ꯑꯥꯎ ꯉꯔꯥꯡ
ꯖꯄꯟ ꯈꯣꯏꯗꯣ ꯈꯔ ꯗꯥꯎꯗꯤ ꯈꯔ ꯌꯥꯕꯗꯤ ꯌꯥꯗꯕꯩ ꯃꯜꯂꯦꯅꯦ
ꯑꯥꯎ ꯃꯣꯏꯖꯨ‌ ꯐꯖꯅꯗꯤ ꯁꯥꯟꯅꯕꯅꯤ ꯑꯗꫭ ꯑꯁ ꯗꯥꯎ ꯌꯥꯗ꯭ꯔꯦ
ꯍꯣꯏ ꯉꯝꯗ꯭ꯔꯁꯨ ꯃꯣꯏꯁꯦ ꯐꯖꯅ ꯁꯥꯟꯅꯁꯡꯖꯦ ꯁꯥꯟꯅꯕꯤꯌꯦꯅꯦ ꯕ꯭ꯔꯥꯖꯤꯜ ꯈꯣꯏꯕꯣ
ꯎꯝ ꯃꯣꯏꯗꯨꯁꯨ ꯒꯣꯜ ꯍꯥꯟꯅ ꯆꯜꯂꯦ
ꯕ꯭ꯔꯖꯤꯜ ꯑꯩꯈꯣꯏꯗꯤ ꯌꯥꯝ ꯂꯥꯏꯅ ꯈꯝꯅꯝꯅꯦ
ꯑꯣ ꯑꯗꯨ ꯅꯪ ꯎꯝ
ꯑꯉꯥꯡꯒꯤ ꯃꯑꯣꯡꯗ ꯁꯥꯟꯅꯅꯤ ꯍꯥꯏ ꯍꯥꯏꯅ ꯆꯪꯕꯗꯤ ꯆꯪꯃꯜꯂꯦ ꯋꯥꯈꯜꯗꯤ
ꯎꯝ
ꯃꯣꯏ ꯁꯤꯒꯗꯕ
ꯉꯔꯥꯡꯗꯤ ꯉꯔꯥꯡꯗꯤ ꯌꯦꯡꯕꯔꫭ ꯕꫭꯜ
ꯑꯩ ꯉꯔꯥꯡꯗꯤ ꯌꯦꯡꯗꯦ
ꯑꯥ
ꯉꯔꯥꯡꯒꯤ ꯃꯦꯁꯇꯤ ꯅꯨꯡꯉꯥꯏꯕ ꯌꯥꯎꯗꯣꯏ ꯃꯥꯜꯂꯦꯗ
ꯑꫭ ꯅꫭꯔꯋꯦ ꯅꯣꯋꯦꯗꯤ ꯁꯥꯟꯅꯩ ꯍꯥꯏꯕꯅꯦ
ꯅꫭꯏ ꯌꯦꯡꯕꯔꯣ
ꯌꯦꯡꯗꯔꯦꯗ ꯉꯔꯥꯡꯗꯤ
ꯉꯔꯥꯡꯒꯤꯗꯤ ꯈꯔ ꯑꯞꯗꯦꯠ ꯂꯩꯇꯕ ꯃꯥꯜꯂꯦ ꯑꯩꯈꯣꯏꯒꯤ ꯒ꯭ꯔꯨꯞꯇꯨꯗ ꯑꯗꯨꯒꯤ ꯑꯗꯨꯒꯤ ꯐꯨꯠꯕꯣꯜꯒꯤ ꯒ꯭ꯔꯨꯞꯇ ꯃꯣꯏꯁꯨ ꯂꯤꯡꯐꯥꯎ ꯊꯥꯔꯛꯇꯣꯏꯅꯦ ꯑꯗꯨ ꯉꯔꯥꯡꯒꯤꯦꯝ ꯃꯁꯦ ꯏꯟꯇꯔꯦꯁ ꯂꯩꯇꯕꯒꯤꯔ
ꯑ
ꯅꯍꯥꯟꯗꯤ ꯑꯗꯨꯝ ꯂꯤꯡ ꯊꯥꯔꯛꯄꯅꯦꯕ ꯉꯔꯥꯡꯒꯤ ꯃꯦꯠꯁꯇꯤ ꯈꯔ ꯅꯨꯡꯉꯥꯏꯇ ꯃꯥꯂꯦ ꯃꯤ ꯌꯦꯡꯅꯤꯡꯉꯥꯏ ꯃꯤ ꯌꯦꯡꯂꯔꯣꯏ ꯍꯥꯏꯅ ꯊꯥꯔꯛꯇꯕ ꯃꯥꯜꯂꯦ ꯂꯤꯛ ꯐꫭꯜ ꯊꯥꯔꯛꯇꯦ ꯑꯩꯗꯤ ꯌꯦꯡꯗꯦ
ꯍꫭꯏꯅꯦ ꯌꯦꯡ ꯑꯩꯈꯣꯏꯗꯤ ꯗꯨꯝ ꯑꯩꯈꯣꯏꯖꯨ ꯍꯦꯛ ꯌꯦꯡꯉꯕ ꯑꯗꯣ ꯌꯦꯡꯉꯦꯕ
ꯑꯥ
ꯑꯗꫭ ꯇꯪꯈꯥꯏ ꯌꯥꯎꯔꯗꯦ ꯃꯇꯝꯗ ꯃꯨꯠꯄ ꯌꯦꯡ ꯌꯥꯗꯦ
ꯂꯥꯏ ꯃꯨꯠꯄꯒꯤ
ꯑ ꯈꯪꯗꯦ ꯂꯥꯏꯠꯇꯤ ꯃꯨꯠꯇꯦ ꯑꯗꯨꯝ ꯌꯦꯡꯕ ꯌꯥꯗꯦꯕ ꯍꯥꯞꯄ ꯑꯃ ꯌꯧꯔꯛꯑꯅꯤ
ꯑꯣ ꯑ ꯑꯆꯥ ꯑꯆꯥ
ꯀꯩꯅꯣꯁꯨ ꯈꯪꯗꯦ
ꯌꯦꯟꯗꯣ ꯐꯖꯅ ꯈꫭꯡꯔꯒ ꯂꯩꯅꯦ
ꯑꯥ ꯑꯣ
ꯂꯣꯀꯦꯜꯒꯤꯔꯣ
ꯂꯣꯀꯦꯜꯒꯤꯅꯦ ꯎꯝ ꯀꯨꯔꯣꯏ ꯀꯨꯔꯔꯣꯏꯗ ꯉꯥꯏꯍꯥꯛ ꯂꯩꯥꯗꯤ ꯆꯔꯥꯅꯤ
ꯑꯗꯨ ꯈꯣꯡꯕꯗꯣ
ꯎꯝ
ꯆꯥꯎ ꯆꯥꯎꯗꯤ ꯆꯥꯎꯈ꯭ꯔꯕ ꯃꯜꯂꯦꯅꯦ ꯈꯣꯡꯕ ꯍꯧ ꯍꯧꯔꯗꯤ
ꯆꯥꯎꯔꯤ ꯌꯥꯝꯃꯤ ꯑꯃ ꯈꯤꯇꯪ ꯅꯠꯇꯦ ꯅꯪꯁꯨ ꯄꯨꯔꯛꯑꯣ ꯍꯥꯏꯔꯣ
ꯍꯥ ꯑꯩꯒꯤꯗꯤ ꯌꯥꯅꯤ ꯑꯩꯒꯤꯗꯤ ꯌꯥꯝ ꯂꯩ ꯑꯩꯒꯤꯗꯤ ꯉꯥꯅꯨꯅ ꯌꯥꯝꯃꯤꯗ
ꯑꯣ ꯂꯣꯀꯦꯜ ꯉꯥ ꯉꯥꯅꯨ ꯆꯥ ꯍꯩꯌꯦ ꯑꯦ ꯀꯩꯒꯤ ꯍꯩꯔꯣꯏꯗꯣꯏꯅꯣꯑꯦ ꯅꯨꯄꯥꯅꯤ ꯀꯩꯅꯣ
ꯉꯥꯅꯨꯗꯤ ꯀꯃꯥꯏ ꯆꯥꯒꯦ ꯅꯣꯏꯗꯤ ꯅꯪꯒꯤꯗꯤ ꯀꯃꯥꯏ ꯇꯧꯒꯦ ꯉꯥꯅꯨꯗꯣ ꯍꯥꯎꯕꯔꯣ꯫
ꯎꯝ ꯍꯥꯎ ꯍꯥꯎꯕꯗꯤ ꯍ ꯍꯥꯎꯋꯦꯗꯣ ꯌꯥꯝꯅꯗꯤ ꯄꯥꯝꯗꯦꯗ ꯉꯥꯅꯨꯗꯤ
ꯑꯁ ꯑꯩꯗꯤ ꯑꯩꯒꯤ ꯑꯩꯒꯤ ꯋꯥꯈꯟꯅꯗꯤ ꯉꯥꯅꯨꯅ ꯉꯥꯅꯨꯅ ꯕꯦꯁ ꯇꯥꯔꯦ ꯉꯥꯅꯨ ꯈꯔ ꯆꯥꯎꯗꯤ ꯍꯥꯎꯋꯦ
ꯎꯝ ꯃꯤ ꯄꯨꯜꯂꯒ ꯆꯥꯛ ꯆꯥꯕꯗ ꯅꯨꯡꯉꯥꯏꯕꯅꯦ ꯉꯥꯅꯨꯗꯤ
ꯉꯥꯅꯨꯗꯣ ꯆꯥꯁꯤ
ꯁꯥ ꯌꯥꯝ ꯍꯥꯎꯋꯦ ꯑꯩꯒꯤꯗꯤ ꯉꯥꯅꯨꯅ ꯌꯦꯟꯗ ꯍꯥꯏꯔꯗꯤ ꯑꯩꯗꯤ ꯉꯥꯅꯨꯅ ꯍꯦꯟꯅ
ꯑꯣ ꯑꯣꯛ ꯀꯨꯝꯕꯗꯤ ꯆꯥꯗ꯭ꯔꯣ
ꯆꯥꯕꯗꯤ ꯆꯥꯏ ꯑꯗꯣ ꯍꯥꯏꯗꯤ ꯑꯣꯛꯀꯨꯝꯕꯗꯤ ꯌꯥꯝ ꯆꯥꯕ ꯉꯝꯗꯦ ꯑꯃ ꯑꯅꯤꯒꯨꯝꯕ ꯑꯗꯨꯗꯒꯤꯗꯤ ꯍꯦꯟꯅ ꯆꯥꯕ ꯉꯝꯗꯦ ꯑꯩꯗꯤ
ꯎꯝ ꯍꯧꯗꯣꯡꯒꯨꯝꯕꯗꯤ ꯍꯧꯗꯣꯡꯒꯨꯝꯕꯗꯤ
ꯍꯧꯗꯣꯡꯒꯨꯝꯕꯗꯤ ꯑꯃ ꯃꯔ꯭ꯥꯗꯤ ꯆꯥꯏ
ꯑꯣ ꯃꯅꯝꯗꯣ ꯆꯥꯗꯦꯗ ꯍꯧꯗꯣꯡ ꯍꯧꯗꯣꯡꯗꯤ ꯃꯅꯝꯗꯨ ꯅꯝꯊꯤꯕꯅꯦꯅ ꯐꯖꯅ ꯊꯣꯡꯗꯔ꯭ꯗꯤ
ꯁꯨꯛ ꯆꯥ ꯆꯥꯗꯔꯣ
ꯎꯝ ꯆꯥꯗꯤꯗ ꯍꯧꯗꯣꯡ
ꯑꯗꯨ ꯀꯃꯥꯏ ꯈꯥꯡꯕꯅꯣ ꯃꯅꯝ ꯊꯣꯑꯦꯅ
ꯑꯗꯨꯝ ꯃꯤ ꯍꯥꯏꯅꯕ ꯐꯖꯅ ꯊꯣ ꯑꯣ ꯎꯝ ꯐꯖꯅ ꯊꯣꯡꯗ꯭ꯔꯗꯤ ꯃꯅꯝꯗꯣ ꯅꯝꯊꯤꯌꯦ
ꯈꯔ ꯈꯔꯗꯤ ꯃꯅꯝꯗꯤ ꯊꯣꯛꯄꯗꯤ ꯊꯣꯛꯅꯤ ꯑꯗꯨ ꯌꯥꯝ ꯌꯥꯝ ꯀꯟꯕꯗꯤ ꯅꯠꯇꯦꯗ
ꯑꯣ
ꯑꯗꯨꯁꯨ ꯍꯥꯎꯕꯅꯤ ꯍꯦ
ꯑꯣ ꯍꯥꯎꯗꯤ ꯍꯥꯎꯔꯝꯅꯤ
ꯍꯥꯎꯅꯤꯍꯦ ꯀꯩꯅꯣꯅꯦ ꯃꯅꯝ ꯆꯥꯕ ꯈꯔ ꯍꯩꯅꯗꯕ ꯃꯤ ꯑꯣꯏꯔꯝꯅꯤ ꯑꯗꯨꯒꯨꯝꯕ ꯃꯤꯗꯣ
ꯑꯣ ꯍꯩꯅꯗꯦ
ꯎꯝ ꯆꯥꯕ ꯍꯩꯅꯕ ꯀꯥꯡꯕꯨꯒꯤꯗꯤ ꯐꯔꯁ ꯐꯥꯔꯁ ꯀ꯭ꯂꯥꯁꯅꯤꯅꯦ ꯑꯗꯨꯒꯤꯗꯣ꯫
ꯑꯗꯨꯅꯦ ꯑꯁ ꯍꯧꯗꯣꯡ ꯆꯥꯕꯁꯤꯡꯁꯦ ꯅꯨꯡꯗꯥꯡ ꯅꯨꯡꯗꯥꯡꯗ ꯊꯣꯛꯑ ꯍꯧꯗꯣꯡ ꯐꯥꯕ ꯆꯠꯄꯅꯤ꯫
ꯈꯣꯏꯔꯣꯝꯗꯗꯤ ꯌꯣꯟ ꯌꯣꯟꯂꯦꯅꯦ ꯐ꯭ꯔꯤꯗ꯫